ꯍ
ꯑ
ꯇꯥꯏꯀꯣ
ꯇꯥꯏ ꯇꯥꯏ ꯀꯗꯧꯔꯤꯅꯣ
ꯀꯩꯅꯇ ꯇꯧꯔꯗꯩ ꯏꯔꯨꯔꯒ ꯂꯥꯛꯑꯦ ꯍꯧꯖꯤꯛꯅ ꯑꯗꯨꯝ ꯐꯝꯃꯦ ꯍꯧꯖꯤꯛꯇꯤ
ꯀꯔꯤ ꯍꯥꯏꯕ
ꯏꯔꯨꯔꯒ ꯂꯥꯛꯑꯦ ꯍꯥꯂꯥꯛꯕꯗ ꯑꯣ
ꯄꯨꯡ ꯐꯝꯃꯒ ꯂꯩ
ꯑ ꯊꯕꯛ ꯆꯠꯇ꯭ꯔꯣ
ꯆꯠꯇꯦ
ꯑꫭ
ꯊꯕꯛ ꯁꯨꯗꯤꯌꯦ ꯑꯩꯈꯣꯏꯗꯤ
ꯀꯩꯒꯤꯅꯣ
ꯁꯃꯤꯗꯚꯥꯏ
ꯊꯕꯛ ꯁꯨꯗ꯭ꯔ ꯁꯨ ꯆꯥꯅꯤꯡꯉꯥꯏ ꯂꯩꯔꯗꯤ ꯍꯤꯡꯕ ꯌꯥꯗꯤ ꯌꯥꯏꯀꯣ
ꯎ ꯊꯕꯛ ꯁꯨꯔ ꯆꯥꯅꯤꯡꯉꯥꯏ ꯂꯩꯇ꯭ꯔꯗꯤ ꯑꯗꯨꯝ ꯈꯥꯡꯕ ꯇꯥꯕꯒꯤ
ꯇꯟꯒꯤꯀꯣ ꯑꯗꯨꯅꯦ
ꯄꯟꯕꯅꯤꯅ
ꯁꯨꯅꯤꯡꯗꯨꯗꯤ ꯆꯥꯗꯕꯁꯨ ꯍꯣꯏ ꯆꯥꯗꯕ ꯇꯥꯕꯅꯤ ꯑꯦ ꯑꯩꯈꯣꯏ ꯁꯨꯅꯤꯗ ꯆꯞ ꯃꯥꯟꯅꯩꯗ
ꯎꯝ ꯅꯗꯤ ꯀꯩꯀꯩ ꯊꯕꯛ ꯇꯧꯒꯦ
ꯆ ꯊꯕ ꯁ ꯎꯗꯒꯁꯨ ꯈꯦꯅꯥꯕ ꯂꯩ ꯇꯕꯥꯅꯤ ꯊꯕꯛꯇꯤ ꯇꯟꯕ ꯆꯥꯅꯤꯡꯕ ꯑꯗꯨꯅꯤ
ꯎꯝ ꯊꯕꯛꯇꯛꯇꯤ ꯇꯧꯅꯕ ꯇꯟꯕ ꯆꯥꯗꯤ ꯆꯥꯅꯤꯡꯕ ꯑꯍꯥꯎ ꯑꯍꯥꯎꯕꯨꯗꯤ ꯆꯥꯅꯤꯡꯕ ꯑꯗꯨꯅꯤ ꯇꯧꯔꯤꯁꯦ ꯑ
ꯑꯗꯨꯅꯤ
ꯈꯪꯗꯔꯦ ꯃꯤꯑꯣꯏꯕꯒꯤ ꯄꯨꯟꯁꯤ ꯍꯥꯏꯁꯤꯅꯤ ꯎ ꯑꯁꯤ ꯆꯅꯤꯅꯦ ꯀꯋꯥ
ꯇꯜꯅꯦ
ꯀꯣꯋꯥꯗꯒꯤ ꯂꯨꯕꯁꯦ ꯁꯤ ꯊꯕꯛꯅꯤꯅꯦ ꯍꯥꯏꯌꯣ ꯑꯗꯨ ꯑꯣꯏꯔꯗꯤ ꯄꯛꯀꯅꯤꯌꯦ
ꯌꯥꯏꯗ ꯁꯤ ꯍꯣꯏ ꯆꯨꯝꯗꯤ ꯆꯨꯝꯃꯦ ꯑꯗꯨꯕꯨ ꯌꯥꯏꯗ ꯁꯤꯗ꯭ꯔꯤꯐꯥꯎ ꯑꯗꯨꯝ ꯇꯧꯔꯁꯩꯕꯥꯅꯤꯗꯤ
ꯎ ꯀꯅꯤ ꯀꯦꯒꯩ ꯊꯕꯛ ꯇꯧꯒꯦ ꯑꯩꯗꯤ ꯅꯅ ꯎ ꯄꯒꯗꯦ
ꯑꯣ ꯀꯣꯂꯦꯖ ꯆꯠꯅꯤꯡꯕ ꯃꯇꯝꯗ ꯆꯠꯄ ꯑꯩꯁꯨ ꯑꯩꯈꯣꯏ ꯑꯗꯨꯗꯥ ꯑꯩꯈꯣꯏꯒ ꯂꯩ
ꯎꯝ ꯈꯨꯟ ꯆꯠꯅꯤꯡꯉꯥꯏꯁꯨ ꯐꯔꯛ ꯇꯥꯏꯌꯦ ꯑꯗꯨꯅ
ꯎꯝ ꯑꯗꯨꯅꯦ ꯆꯠꯄꯁꯨ ꯐꯖꯅ ꯆꯠꯄ ꯌꯥꯗꯦꯕ ꯕ ꯍꯥꯏꯗꯤ ꯅꯟꯍꯥꯡꯒꯨꯝꯅ ꯆꯠꯇꯕꯅ ꯐꯩꯌꯦꯗ ꯑꯩꯣꯏꯗ ꯀꯩꯒꯨꯝꯕ ꯑꯃꯨꯛ ꯑꯃꯨꯛ ꯑꯩꯈꯣꯏꯕꯨ ꯐꯥꯔꯗꯤ ꯂꯩꯔꯦꯗꯅ
ꯑꯝ ꯆꯠꯇ ꯆꯠꯇꯕꯤꯗ ꯑꯗꯨꯝ ꯂꯩꯌꯦ ꯆꯥꯅꯤꯡꯉꯥꯏ ꯂꯥꯏ ꯂ ꯆꯥꯅꯤꯡꯉꯥꯏ ꯂꯩꯥꯏꯔꯛꯇꯔ ꯑꯗꯨ ꯑꯗꯨꯝ ꯈꯥꯡꯒꯕꯙꯥꯕꯅꯤ
ꯆꯥꯅꯤꯡꯉꯥꯏ ꯂꯩꯗꯏ ꯁꯤꯒꯦꯔꯥ ꯈꯪꯗꯦ ꯑꯩꯈꯣꯏꯗꯤ ꯑꯁ ꯑꯁꯦꯡꯕ ꯑꯗꯨꯝ ꯈꯨꯟ ꯆꯠꯄ ꯌꯥꯗꯧꯌꯦꯀꯣ
ꯑ ꯑꯗꯨ ꯇꯧꯗ ꯏꯔ ꯈꯪꯒꯥꯏꯁꯨ
ꯎꯝ ꯑꯗ ꯆꯠꯄꯗꯤ ꯆꯥꯔꯦꯀꯣ ꯑꯌꯨꯛꯀꯤ
ꯁꯥ ꯑꯨꯀꯤ ꯀꯥꯗꯔꯤꯌꯦ
ꯑꯣꯇꯍ ꯂꯩꯅꯣ
ꯄꯨꯡ ꯀꯌꯥ ꯇꯥꯔꯕꯨ ꯈꯪꯒꯦ ꯄꯨꯡ ꯐꯥꯎꯥꯎ ꯈꯪꯗ
ꯅꯨꯡꯉꯥꯏꯅ ꯍꯤꯡꯅꯕꯅꯦ ꯑꯗꯨꯗꯤ ꯍꯤꯡꯕꯒꯤ ꯃꯍꯥꯎ ꯍꯥꯏꯕꯁꯦ
ꯄꯨꯟꯁꯤ ꯇꯥꯔꯦ
ꯍꯤꯡꯕꯤꯒꯤ ꯃꯍꯥꯎ ꯍꯥꯏꯁꯦ ꯅꯪ ꯅꯥꯊꯟꯇ ꯑꯣꯏꯔꯝꯅꯤ ꯈꯪꯕꯗꯣ ꯍꯧꯖꯤꯛ ꯍꯧ
ꯑꯗꯨ ꯇꯔꯦ ꯆꯥꯛꯁꯨ ꯆꯥꯅꯤꯡꯉꯤꯅ ꯊꯕꯛ ꯁꯨꯗꯕꯅꯤꯅꯀꯣ ꯂꯥꯝꯗꯦꯕ
ꯍꯣꯏ ꯑꯗꯨꯅꯦ ꯋꯥꯔꯗꯤ ꯆꯥꯕꯗ ꯅꯨꯡꯉꯥꯏꯕꯅꯤ ꯊꯕꯛ ꯁꯨꯕꯗ ꯋꯥꯗꯦ ꯑꯥ ꯆꯥꯛꯁꯨ ꯌꯥꯝ ꯌꯥꯝ ꯆꯥꯕ ꯑꯗꯨꯝ ꯉꯝꯃꯦꯕ ꯍꯜꯂꯣ ꯍꯜꯂꯣ ꯇꯥꯕ꯭ꯔꯥ ꯌꯥ ꯑꯣꯏꯅꯤ ꯍꯜꯂꯣ